ꯍꯜꯂꯣ
ꯍꯜꯂꯣ
ꯇꯥꯕꯤꯕꯔꯣ
ꯑꯕꯣ
ꯇꯥꯕꯤꯔ ꯇꯥꯕꯤꯔ ꯇꯨꯝꯕꯤꯔꯕ꯭ꯔꯣ
ꯍꯥꯥ
ꯌꯥꯝ ꯇꯞꯅ ꯇꯥꯕꯗꯧ ꯇꯧꯋꯦ ꯌꯥꯝ ꯇꯞꯅ ꯇꯥꯏꯌꯦꯕ ꯇꯥꯔꯦ ꯇꯥꯔꯦ
ꯑꯣ ꯅꯦꯋꯥꯛꯇꯣ ꯌꯥꯔꯝꯃꯣꯏ ꯑꯍꯥꯟꯕꯒꯤ ꯍꯦꯛꯇ ꯕꯦꯔꯥ ꯀꯥꯏ ꯀꯣꯅꯨꯡꯗ ꯂꯩꯕꯩ ꯇꯥꯏꯞꯅꯤ ꯃꯅꯤꯄꯨꯔꯗ ꯂꯩꯔꯤꯁꯦ ꯑꯩꯈꯣꯏꯅ
ꯆꯥꯎꯈꯠꯄꯗꯤ ꯃꯥꯟꯕ ꯀꯩꯏꯝ ꯆꯥꯎꯈꯠꯇꯕꯒꯤ ꯇꯥꯏꯞꯇ ꯈꯨꯅꯨꯡ ꯍꯥꯏꯥꯕꯅꯤꯍꯦ ꯀꯩꯅꯣ ꯀꯣꯅꯨꯡ ꯑꯕꯣ
ꯑꯗꯨꯅꯤ
ꯀꯩꯅꯣꯗꯤ ꯑ ꯀꯔꯤꯑꯕ ꯑꯁ ꯑꯩꯗꯣ ꯉꯁꯥꯏꯗꯣ
ꯑꯥ
ꯇꯥꯕ꯭ꯔꯣ
ꯇꯥꯏꯌꯦ ꯇꯥꯏꯌꯦ
ꯇꯥꯕ꯭ꯔꯣꯃꯦ ꯑꯣ ꯀꯩꯅꯣꯒꯤ ꯕꯦꯡꯒꯤ ꯕꯦꯡꯒꯤꯗ ꯑꯣ ꯇꯥꯔꯦ ꯇꯥꯔꯦ ꯇꯥꯔꯦ ꯑꯉꯥꯡꯒꯤ ꯁ꯭ꯀꯣꯂꯔꯁꯤꯞ ꯊꯥꯖꯤꯟꯕꯩ ꯕꯦꯡ ꯅꯨꯡꯒꯤ ꯑꯃ ꯑꯃ ꯆꯠꯂꯨꯔꯦ
ꯑꯥ
ꯕꯦꯡꯗꯣ ꯍꯥꯟꯅ ꯑꯩꯅ ꯅꯣꯂꯦꯖꯁꯨ ꯂꯩꯕ ꯅꯠꯇꯕꯅꯤꯅ
ꯌꯥꯔꯅꯤꯅ ꯆꯠꯁꯤꯜꯂꯨꯕꯅꯤꯗ ꯃꯣꯏ ꯑꯗꯨ ꯑꯗꯥ ꯆꯪꯉꯤ ꯑꯗꯥ ꯑꯗꯥ ꯇꯧꯏꯅ ꯌꯥꯝꯅ ꯇꯧꯔꯛꯑꯦ ꯑꯗꯨ ꯈꯪꯗꯦ ꯅꯪ
ꯕꯦꯡ ꯑꯦꯀꯥꯎꯟ ꯍꯥꯡꯕ ꯈꯣꯠꯄ ꯑꯃ ꯕꯦꯡꯒꯤ ꯕꯦꯡꯀꯤꯡꯒꯤ ꯃꯇꯥꯡꯁꯦ ꯈꯪꯕ꯭ꯔꯣ
ꯀꯥꯕꯛ ꯀꯥꯕꯛꯄꯨꯗꯤ ꯈꯪꯉꯦ ꯈꯔ ꯀꯩꯅꯣ ꯑꯗꯨ ꯆꯍꯤ ꯀꯌꯥꯃꯨꯛ ꯁꯨꯔꯒꯦ
ꯃꯥꯗꯣ ꯃꯥꯏꯅꯔꯗ ꯂꯩꯕ ꯃꯥꯜꯂꯦ ꯆꯍꯤ ꯇꯔꯥꯅꯤꯄꯥꯜ ꯁꯨ ꯗ꯭ꯔꯤꯕ ꯑꯣꯏꯗꯨꯏꯅꯤ
ꯑꯣ ꯍꯥꯟꯅ ꯍꯥꯡꯗ꯭ꯔꯤꯕꯥꯕ
ꯍꯥꯟꯅ ꯍꯥꯡꯗꯤ ꯅꯧꯅ ꯍꯥꯡꯒꯦ ꯇꯧꯕꯅꯦꯃꯤ ꯏꯁꯀꯣꯂꯔꯁꯤꯞꯀꯤ ꯍꯟꯗꯛ ꯏꯁꯀꯣꯂꯥꯔꯁꯤꯞ ꯑꯣ ꯕꯤ ꯁꯤꯒꯤ ꯂꯥꯛꯇꯣꯔꯦꯗꯅ
ꯆꯍꯤ ꯇꯔꯥꯏꯟꯄꯥꯟ ꯁꯨꯔꯗꯤ ꯃꯥꯏ ꯄꯥꯟ ꯀꯥꯔꯗ ꯀ ꯐꯣꯇꯣꯒ ꯂꯩꯔꯗꯤ ꯌꯥꯔꯦ ꯀꯩꯅꯣ
ꯎꯝ
ꯑꯗꯨꯒ ꯑ ꯃꯥꯏꯅꯔꯒꯤꯗꯤ ꯈꯔ ꯆꯪꯕꯅꯦ
ꯎꯝ
ꯑꯗꯨꯃꯥꯏ ꯃꯉꯥꯏ ꯑꯗꯨ ꯑꯦꯀꯥꯎꯟꯗꯣ ꯍꯥꯡꯉꯤꯉꯩꯗ ꯑꯦꯀꯥꯎꯟ ꯃꯑꯣꯡꯗꯣ ꯁꯦꯚꯤꯡꯂꯥ ꯀꯔꯦꯟꯂꯥ ꯗꯤꯄꯣꯖꯤꯠ ꯀꯩꯀꯥ ꯑꯗꯨꯒꯨꯝꯕ ꯃꯌꯥꯝꯗꯣ
ꯎꯝ
ꯑꯃꯥꯏꯅ ꯈꯔ ꯈꯪꯍꯧꯕ ꯑꯃ ꯗꯔꯀꯥꯔ ꯇꯥꯏ ꯁꯤꯅ ꯑꯃꯨꯛ ꯄꯩꯁꯥꯒ ꯇꯨꯡꯁꯤꯜꯂꯒ ꯑꯗꯨꯝ ꯀꯩ ꯍꯥꯏꯅꯤ ꯑ ꯄꯩꯁꯥꯁꯦ ꯍꯥꯞꯆꯤꯜꯂꯒ ꯑꯃꯨꯛ ꯑꯗꯨꯝ ꯂꯧꯊꯣꯛꯄ ꯌꯥꯕꯤꯗꯣ ꯈꯨꯗꯛꯇ ꯑꯗꯨꯝ
ꯍꯣꯏ ꯍꯣꯏ ꯍꯣꯏ ꯍꯣꯏ
ꯑꯗꯣ ꯑꯈꯣꯏꯅ ꯆꯠꯂꯤꯕ ꯃꯇꯨꯡꯗꯨꯒꯤ ꯃꯇꯨꯡ ꯃꯇꯨꯡꯏꯟꯅ ꯄꯩꯁꯥꯗꯨꯒꯤ ꯃꯇꯨꯡ ꯏꯟꯅ ꯏꯟꯇꯔꯦꯁ ꯑꯗꯨꯝ ꯀꯥꯖꯕꯤꯗꯣ ꯃꯁꯥꯒꯤ
ꯎꯝ ꯎꯝ
ꯎꯝ ꯍꯥꯡꯕꯗꯁꯨ ꯨ ꯁꯨ ꯑꯗꯨꯝ ꯂꯥꯏꯕꯅꯦꯕ ꯑꯗꯨꯗꯨꯅ
ꯑꯣ ꯍꯨꯏ ꯁꯦꯚꯤꯡ ꯍꯥꯏꯕ꯭ꯔꯣ
ꯍꯣꯏ ꯁꯦꯚꯤꯡ
ꯑꯣ
ꯑꯩ ꯃꯥꯒꯤ ꯑꯦ ꯇꯤ ꯑꯦꯝ ꯀꯥꯔꯠ ꯗꯦꯕꯤꯠ ꯀꯥꯔꯠ ꯀꯩ ꯀꯥ ꯂꯣꯏꯝ ꯄꯤꯖꯔꯛ ꯑꯅꯤ
ꯎꯝ
ꯍꯧꯖꯤꯛꯇꯤ ꯖꯤꯄꯦ ꯖꯤꯄꯦꯅ ꯑꯃꯨꯛ ꯇꯧꯅꯔꯦꯗꯅ ꯀꯣ
ꯍꯣꯏ
ꯐꯤ ꯀꯩꯀꯥꯗꯨꯁꯨ ꯑꯗꯨꯝ ꯇꯧ ꯌꯥꯔꯦ
ꯎꯝ
ꯑꯗꯨ ꯑꯗꯨꯗꯤ ꯌꯥꯕꯅꯦꯕ ꯗꯤꯄꯣꯖꯤꯠ ꯐꯤꯛꯁ ꯗꯤꯄꯣꯖꯤꯠ ꯀꯥꯏꯅ ꯑꯃꯨꯛ ꯂꯩꯕꯅꯦ
ꯎꯝ
ꯍꯧꯖꯤꯛꯗ ꯄꯩꯁꯥ ꯍꯥꯞꯆꯤꯜꯂ ꯑꯗꯨꯝ ꯊꯝꯕꯤ ꯍꯥꯏꯇꯥꯔꯦꯅꯦ
ꯎꯝ
ꯑꯗꯨꯒ ꯃꯁꯥꯒꯤ ꯏꯟꯇꯔꯦꯁꯇ ꯑꯗꯨꯝ ꯀꯥꯖꯕꯤꯗꯣꯀꯣ
ꯎꯝ ꯎꯝ
ꯍꯥꯏꯒꯤ ꯁꯤꯅꯥꯃ ꯁꯤ ꯇꯧꯔꯒ ꯆꯍꯤ ꯇꯔꯥ ꯑꯗꯨꯃꯥꯏꯅ ꯑꯗꯨꯝ ꯑꯣꯏ ꯍꯒꯨꯝ ꯇꯧꯕꯅꯤ
ꯎꯝ
ꯃꯉꯥ ꯇꯔꯥ ꯑꯗꯨꯃꯥꯏꯅ ꯄꯩꯁꯥꯗꯣ ꯑꯗꯨꯒꯤ ꯃꯇꯨꯡ ꯅꯪꯅ ꯆꯍꯤ ꯇꯔꯦꯠꯀꯤ ꯃꯇꯨꯡ ꯂꯧꯊꯣꯛꯆꯒꯦ ꯑꯗꯨꯗꯒꯤ ꯊꯥ ꯇꯔꯥꯒꯤ ꯃꯇꯨꯡ ꯂꯧꯊꯣꯛꯆꯒꯦ ꯍꯥꯏꯕꯒꯤ ꯃꯇꯨꯡ ꯏꯟꯅ ꯑꯗꯨꯝ ꯏꯟ ꯗ꯭ꯔꯦꯁꯇꯣ ꯀꯥꯖꯕꯤꯗꯣ
ꯍꯣꯏ
ꯑꯗꯨ ꯇꯧꯗꯅꯦ ꯑꯗꯨꯅ ꯑꯗꯨꯗꯣ ꯑꯃꯨꯛ ꯃꯥꯏꯁꯤꯅ ꯑꯃꯨꯛ ꯉꯁꯥꯏꯒꯤ ꯏꯟꯇꯔꯦꯁꯁꯦ ꯐꯤꯛꯁ ꯏꯟꯇꯔꯦꯁ ꯑꯗꯨꯝ ꯑꯣꯏꯕ ꯍꯥꯏꯇꯥꯔꯦ
ꯏꯆꯦꯁꯦ ꯀꯌꯥ ꯆꯥꯎꯕꯅꯤ ꯀꯃꯥꯏꯅ ꯇꯧꯤ
ꯏꯦ ꯏꯟꯇꯔꯦꯁꯄꯨꯗꯤ ꯆꯥꯎꯕꯅꯦ ꯁꯤꯒꯤꯗꯤ ꯑꯗꯨꯒ ꯃꯥꯏ ꯐꯔꯛ ꯇ ꯍꯥꯏꯒꯦ ꯑꯩꯈꯣꯏꯅ ꯄꯩꯁꯥꯗꯨꯣ ꯗꯔꯀꯥꯔ ꯂꯩꯔꯦꯅ ꯍꯦꯛꯇ ꯂꯧꯊꯣꯛꯄꯗꯣ ꯌꯥꯗꯦꯕ ꯎꯝ ꯑꯩꯒꯤ ꯁꯦꯚꯤꯡꯒꯤꯗꯗꯤ ꯄꯩꯁꯥꯁꯦ ꯗꯔꯀꯥꯔ ꯂꯩꯕ ꯃꯇꯝꯗ ꯂꯧꯊꯣꯛꯄ ꯌꯥꯏꯗꯅꯀꯣ
ꯍꯣꯏ
ꯑꯗ ꯁꯤꯒꯤ ꯐꯛ ꯗꯤꯄꯣꯖꯤꯠꯇꯗꯤ ꯅꯪꯅ ꯊꯥꯈꯤꯕ ꯃꯇꯝꯗꯣ ꯍꯥꯏꯇꯥꯔꯦꯅꯦ ꯆꯍꯤ ꯃꯉꯥ ꯇꯔꯥ ꯍꯥꯏꯈꯤꯕꯗꯣ ꯑꯗꯨꯅ ꯌꯧꯗ꯭ꯔꯗꯤ ꯂꯧꯊꯣꯛꯄ ꯑꯃ ꯌꯥꯗꯦꯕ ꯑꯗꯨꯅ
ꯎꯝ
ꯎ ꯅꯨꯡꯉꯥꯏꯇꯧꯗꯦꯕꯨꯗꯤ ꯂꯩ ꯗꯂꯔꯤ ꯑꯦ ꯀꯥꯎ ꯀ ꯍꯥꯏꯗꯤ ꯍꯥꯥ
ꯒꯣꯔꯃꯦꯟꯅꯒ ꯑꯦ ꯇꯤ ꯑꯦꯝ ꯁꯤꯖꯤꯟꯅꯕꯒꯤ ꯆꯥꯡ ꯂꯤꯃꯤꯠꯂ ꯀꯩꯅꯣ ꯊꯝꯃꯒ ꯑꯇꯩ ꯑꯗꯨꯗ ꯍꯦꯟ ꯇꯥꯔꯒꯗꯤ ꯄꯩꯁꯥ ꯊꯤ ꯑꯃ ꯇꯧꯗꯣꯏꯅꯦ
ꯑ ꯍꯥꯏꯕ ꯍꯥꯏꯒꯤ
ꯅꯨꯃꯤꯠ ꯃꯉꯥꯅꯤꯗ ꯀꯩꯅꯣ ꯐ꯭ꯔꯤ ꯑꯣꯏꯕꯗꯣ ꯃꯉꯥꯔꯛꯂ ꯀꯅꯣ ꯇ꯭ꯔꯥꯟꯖꯦꯛꯁꯟ ꯃꯉꯥꯔꯛꯂ ꯀꯅꯣ
ꯃꯉꯥꯔꯛꯂꯥ ꯃꯔꯤꯔꯛꯂ ꯑꯗꯨꯕꯨꯗꯤ ꯑꯣꯏꯕꯅꯤ
ꯎ
ꯑꯩ ꯑꯉꯥꯡꯒꯤ ꯆꯤꯜꯗ꯭ꯔꯦꯟ ꯁꯦꯚꯤꯡ ꯑꯦꯀꯥꯎꯟ ꯀꯥꯏꯅꯗꯤ ꯂꯩꯕꯅꯦ ꯍꯥꯏꯗꯤ ꯑꯉꯥꯡꯒꯤꯗꯃꯛꯇ ꯇꯣꯉꯥꯟꯅꯗꯤ ꯍꯥꯏꯗꯤ ꯁꯦꯝꯕ ꯍꯥꯏꯇꯥꯔꯦꯅꯦꯀꯣ
ꯑꯣꯝ
ꯉꯁꯥꯏꯒꯤ ꯑꯗꯨꯒꯤ ꯑꯦꯀꯥꯎꯟꯗꯨꯅ ꯑꯃꯨꯛ ꯃꯃꯥ ꯃꯄꯥ ꯑꯗꯩꯗꯒꯤ ꯃꯥꯏ ꯒꯥꯔꯖꯤꯌꯥꯟꯈꯩꯗꯨꯅ ꯑ ꯀꯅ ꯑꯗꯨꯝ ꯃꯦꯅꯦꯖ ꯇꯧꯗꯣꯏꯅꯦꯕ
ꯎꯝ
ꯑꯗꯨꯒ ꯍꯌꯦꯡ ꯑꯉꯥꯡꯗꯨꯅ ꯆꯍꯤ ꯕꯦꯡ ꯁꯤꯖꯤꯟꯅꯕꯒꯤ ꯃꯇꯝ ꯌꯧꯔꯑꯦ ꯍꯥꯏꯔ ꯀꯥꯟꯗꯣ ꯑꯗꯨꯀꯥꯟꯗ ꯑꯗꯨꯝ ꯑꯉꯥꯡꯗꯨꯗ ꯑꯗꯨꯝ ꯑꯣꯟꯊꯣꯛꯄ ꯍꯥꯏꯇꯥꯔꯦꯅꯦ ꯆꯅ ꯆ ꯀꯜꯗꯉ ꯃꯥꯅ ꯉꯁꯥꯏꯕꯨꯁꯤ ꯂꯩꯕꯗ ꯍꯟꯅ ꯅꯨꯡꯁꯤ ꯆꯞꯁꯤꯜꯂꯝꯃꯦꯅ ꯈꯜꯂꯁꯦ ꯑ ꯄꯩꯁꯥꯗꯣ ꯃꯥꯒꯤ ꯄꯩꯁꯥꯗꯨꯗ ꯑꯗꯨꯝ ꯇꯨꯡꯁꯤꯟꯖꯔꯗꯤ ꯉꯁꯥꯏꯒꯤ ꯅꯣꯂꯦꯖꯇꯣ ꯄꯩꯁꯥ ꯇꯨꯡꯁꯤꯟꯕꯒꯤ ꯄꯩꯁꯥ ꯁꯤꯖꯤꯟꯅꯕꯒꯤ ꯅꯣꯂꯦꯖꯇꯣ ꯐꯖꯅ ꯂꯩꯍꯧꯏꯗꯅ ꯑꯉꯥꯡꯗꯨꯗ
ꯍꯣꯏ
ꯆꯤꯜꯗ꯭ꯔꯦꯟ ꯁꯦꯚꯤꯡ ꯑꯦꯀꯥꯎꯟꯁꯤꯗ ꯇꯧ ꯑꯗꯨꯝ ꯌꯥꯕꯅꯦꯕ ꯑꯗꯨꯒꯤꯗꯨꯅ ꯑꯃꯨꯛ
ꯎꯝ
ꯈꯪꯗꯦꯗ ꯄꯨꯟꯁꯤꯁꯦ ꯄꯩꯁꯥꯁꯨ ꯁꯨꯝ ꯄꯥꯏꯔꯛꯇꯕꯅꯤꯅ ꯗꯤꯄꯣꯖꯤꯠ ꯇꯧꯕꯧ ꯍꯩꯇ꯭ꯔꯦ ꯗꯨꯅꯤ ꯑꯦ ꯇꯤ ꯑꯦꯝꯗ ꯆꯠꯂꯒ ꯀꯃꯥꯏꯅ ꯗꯤꯄꯣꯖꯤꯠ ꯇꯧꯗꯣꯏꯅꯣꯖꯤꯁꯨ ꯈꯪꯖꯜꯂꯛꯇ꯭ꯔꯦ
ꯃꯥꯅꯦ ꯈꯪꯗꯕꯁꯨ ꯌꯥꯗ ꯃꯣꯏ ꯕꯦꯡꯇ ꯂꯩꯔꯤꯁꯤꯡꯖꯤꯅꯅꯦ ꯊꯕꯛ ꯆꯤꯟꯕ ꯁꯥꯗꯅ ꯑꯈꯨꯠꯇ ꯀꯩꯅꯣ ꯇꯧꯕꯅꯦꯕ ꯀꯩ ꯍꯥꯏꯅꯤ ꯍꯥꯊꯨ ꯍꯥꯊꯨꯒ ꯇꯧꯁꯤꯟꯗꯅꯀꯣ
ꯍꯣꯏ
ꯑꯗꯒꯤ ꯑꯩꯈꯣꯏ ꯆꯥꯛ ꯆꯥꯗꯧ ꯂꯩ ꯀꯥꯏꯅ
ꯎꯝ
ꯄꯩꯁꯥꯒꯤ ꯅꯣꯂꯦꯖꯁꯦ ꯈꯔ ꯂꯩꯕ ꯑꯃ ꯗꯔꯀꯥꯔ ꯇꯥꯏꯅꯦ ꯍꯧꯖꯤꯛꯇꯤ ꯍꯥꯏꯕꯗꯤ ꯏꯟꯇꯔꯅꯦꯠ ꯕꯨꯛꯀꯤꯡꯅ ꯇꯧꯔꯛꯑꯦꯀꯣ
ꯎꯝ ꯍꯧꯖꯤꯛꯇꯤ ꯑꯦ ꯇꯤ ꯑꯦꯝ ꯌꯥꯎꯗ꯭ꯔꯁꯨ ꯑꯗꯨꯝ ꯆꯤꯡꯊꯣꯛꯄ ꯈꯣꯠꯇꯣꯛꯄ ꯖꯤꯄꯦ ꯅꯠꯇꯕꯤꯗ ꯑꯗꯨꯝ ꯑꯦ ꯇꯤ ꯑꯦꯝ ꯄꯥꯏꯗ꯭ꯔꯁꯨꯅꯦ ꯐꯣꯟꯗ ꯂꯣꯏ ꯍꯥꯞꯄ ꯆꯤꯡꯊꯣꯛꯄ ꯌꯥꯏ ꯀꯥꯏꯅ ꯍꯥꯏꯅ ꯩꯌꯦꯕ
ꯎꯝ ꯌꯥꯔꯦ ꯍꯥꯏꯕꯅꯤ
ꯎꯝ
ꯑꯗꯨꯅꯦ ꯉꯁꯥꯏꯗꯤ ꯑꯉꯥꯡꯁꯤꯡꯁꯨ ꯑꯩꯈꯣꯏꯗꯤ ꯑꯉꯥꯡ ꯑꯣꯏꯔꯤꯉꯩꯗ ꯑꯗꯨꯒꯤ ꯅꯣꯂꯦꯖꯇꯣ ꯂꯩꯔꯛꯇꯦꯗꯅ ꯄꯩꯁꯥ ꯀꯃꯥꯏ ꯁꯤꯖꯤꯟꯅꯅꯤ ꯈꯣꯠꯆꯟꯅꯤ ꯍꯥꯏꯕꯗꯣ ꯄꯩꯁꯥꯖꯦ ꯀꯗꯥꯏꯅ ꯁꯦꯝꯐꯨꯗ ꯈꯔ ꯊꯥꯗꯕꯗꯨꯗꯤ ꯑꯗꯨꯝ ꯑꯩꯈꯣꯏꯅ ꯊꯥꯗꯈꯤꯗꯣ ꯂꯩꯖꯕ__ ꯕꯋꯥꯅꯤ ꯑꯗꯨ ꯅꯠꯇꯕꯤꯗ ꯑꯩꯈꯣꯏꯅ ꯄꯩꯁꯥꯁꯦ ꯀꯃꯥꯏ ꯍꯥꯏꯅꯤ ꯃꯆꯥ ꯄꯣꯛꯍꯟꯕ ꯍꯥꯏꯇꯥꯔꯦꯅꯦ ꯄꯩꯁꯥꯗꯒꯤ ꯄꯩꯁꯥ ꯃꯆꯥ ꯄꯣꯛꯍꯟꯕꯁꯦ ꯑꯩꯅ ꯈꯟꯕꯅ ꯃꯌꯥꯝ ꯊꯥꯗꯔꯒ ꯍꯦꯛꯇ ꯃꯌꯥꯝ ꯄꯣꯛꯀꯗꯧꯕꯩ ꯅꯤꯡꯕꯀꯣ ꯃꯆꯥ ꯃꯆꯥ ꯃꯆꯥꯗꯒꯤ ꯈꯔ ꯈꯔ ꯍꯩꯇ꯭ꯔꯒꯗꯤ ꯌꯥꯗꯦꯕ
ꯎꯝ
ꯅ ꯇꯥꯟꯕꯒ ꯆꯠꯄꯒ ꯇꯥꯟꯕꯒ ꯆꯠꯄꯒ ꯍꯧꯖꯤꯛ ꯇꯧꯔꯤꯁꯦ
ꯆꯠꯄꯅ ꯍꯦꯟꯖꯤꯜꯂꯛꯄꯖꯤꯅꯤ ꯑꯣ
ꯆꯠꯄꯅ ꯍꯦꯟꯖꯤꯜꯂꯛꯄ ꯃꯥꯅꯦ ꯆꯠꯄꯅ ꯍꯦꯟꯖꯤꯜꯂꯛꯄꯖꯤꯅꯦ
ꯃꯥꯅꯦ ꯑꯗꯨꯝ ꯑꯥꯍ ꯑꯗꯨꯃꯥꯏꯅ ꯕꯦꯡꯀꯤ ꯈꯔ ꯅꯣꯂꯦꯖꯁꯦꯀꯣ ꯑꯩꯈꯣꯏ ꯕꯦꯡꯀꯤꯡ ꯕꯦꯡꯀꯤ ꯂꯩꯔꯤꯕ ꯃꯤꯈꯩꯁꯤꯅ ꯀꯩꯅꯣ ꯇꯧꯕꯤꯔꯗꯤ ꯑꯃꯨꯛ ꯐꯩꯗꯅ ꯇꯥꯛꯄꯤ ꯇꯝꯕꯤꯔꯗꯤ
ꯁꯨꯃꯥꯏꯅ ꯑꯦꯋꯥꯔꯅꯦꯁ ꯀꯨꯝꯕ ꯐꯖ ꯐꯖ ꯄꯤꯕꯤꯔꯗꯤ ꯐꯕꯀꯣ
ꯎꯝ ꯎꯝ
ꯃꯣꯏ ꯃꯣꯏꯒꯤꯗꯤ ꯕꯦꯡꯒꯤ ꯑꯦꯛꯖꯥꯝ ꯊꯥꯔꯅꯤ ꯊꯕꯛꯇꯣ ꯇꯧꯍꯜꯂꯅꯤ ꯏꯁꯧ__ ꯈꯪꯗꯦ ꯃꯣꯏꯁꯦ ꯊꯥꯕꯨ ꯐꯥꯎꯕꯨ ꯐꯥꯎꯒ꯭ꯔꯗꯤ ꯏꯁꯧ ꯂꯥꯡꯕ ꯍꯥꯟꯅ ꯇꯝꯕ꯭ꯔꯥ ꯈꯪꯗꯦ
ꯏꯁꯧꯗꯤ ꯃꯩꯅꯤ ꯀꯩꯅꯣꯅꯦ ꯕꯦꯡꯒꯤ ꯀꯥꯡꯕꯨꯁꯤꯅ ꯇꯧꯔꯤꯁꯦ
ꯎꯝ ꯃꯣꯏꯗꯣ ꯅꯣꯡꯉꯥꯟꯕ ꯅꯨꯃꯤ ꯇꯥꯐꯧ ꯊꯕꯛ ꯁꯨꯍꯟꯕꯩꯔꯁꯨ ꯈꯪꯗꯦ
ꯥꯏ ꯀꯩꯁꯨꯄꯣꯠꯇꯗꯧ ꯃꯤ ꯂꯥꯛꯑꯀꯥꯟꯗ ꯈꯔ ꯀꯩꯅꯣ ꯇꯧꯕꯅꯤ
ꯎꯝ
ꯁ
ꯎꯝ
ꯂꯥꯛꯂ ꯃꯣꯏ ꯆꯥꯛ ꯆꯥꯕ ꯃꯇꯝꯗ ꯑꯗꯨꯝ ꯄꯤ ꯃꯣꯏ ꯄꯩꯁꯥ ꯅꯨꯡꯁꯥ ꯐꯖꯅ ꯄꯤ ꯑꯗꯣ ꯆꯥꯎ ꯆꯥꯎ ꯆꯔꯒ ꯃꯅꯨꯡꯗꯨꯗ
ꯎꯝ
ꯃꯤꯔꯨꯝꯒ ꯐ ꯍꯥꯏꯕ ꯏ ꯁꯅ ꯄ꯭ꯔꯖꯥꯁꯤꯅ ꯑꯦꯀꯥꯎꯟ ꯍꯥꯡꯉꯅ ꯂꯥꯛꯑꯅꯤ ꯑꯗꯨꯒ ꯑꯗꯨ ꯄꯣꯔꯛꯏꯒꯗꯥ ꯄꯣꯔꯛꯇꯦꯒ ꯁꯥꯏꯟ ꯇꯧꯒꯒ ꯇꯧꯗꯦꯒ ꯔꯤꯔꯣꯛꯁ ꯇꯧꯔꯒ ꯇꯧꯔꯛꯀꯅꯨꯒ ꯃꯥꯏꯃ ꯃꯣꯏ ꯖꯟ ꯖꯥꯟ ꯃꯌꯥꯝꯁꯤꯅ ꯑꯁꯤꯅꯁꯨꯅꯦꯕ ꯃꯤꯅ ꯕꯦꯡꯇ ꯆꯠꯅꯤꯡꯗꯣꯏꯁꯦ
ꯍꯣꯏ
ꯃꯊꯛꯇ ꯑꯃꯨꯛ ꯆꯠꯅꯔꯅꯤ ꯑꯗ ꯂꯥꯞꯅ ꯂꯥꯛꯄ ꯃꯤꯁꯨ ꯌꯥꯎꯔꯤꯗꯅꯀꯣ ꯃꯈꯥ ꯒꯥꯔꯤ ꯂꯩ
ꯍꯣꯏ ꯎꯝ ꯐꯒꯅ ꯂꯩ ꯂꯩꯀꯥꯏ ꯈꯨꯗꯤꯡꯒꯤ ꯆꯠꯂꯒ ꯑꯦꯋꯦꯌꯥꯔ ꯑꯣꯏꯍꯟꯕꯗꯣ
ꯑꯣ
ꯑꯗꯨ ꯑꯣꯏꯗꯕꯅꯤ ꯑ ꯑꯩꯁꯨ ꯉꯁꯥꯏ ꯍꯜꯂꯛꯏꯁꯤ ꯃꯉꯥꯏꯔꯦꯅꯤ ꯆꯠꯂꯨꯔꯒ
ꯍ ꯑꯗꯨꯃꯥꯏꯅ ꯆꯠꯂꯒ ꯍꯥꯏꯗꯤ ꯕꯦꯡꯀꯤ ꯄꯩꯁꯥ ꯈꯔ ꯏꯟꯚꯦꯁ ꯇꯧꯕꯤꯗꯨꯅ ꯗꯔꯀꯥꯔ ꯇꯥꯏꯗꯅ ꯃꯣꯏꯅ ꯍꯥꯏꯗꯤ ꯃꯤꯈꯩ ꯄ꯭ꯔꯖꯥꯈꯩꯗꯣ ꯈꯪꯍꯟꯕ ꯍꯥꯏꯗꯣ
ꯎꯝ
ꯎꯗꯤ
ꯎ ꯍꯧꯖꯤꯛ ꯄꯨꯡ ꯀꯌꯥꯒ ꯇꯥꯈ꯭ꯔꯒꯦꯗꯣꯏꯁꯤꯕꯣ
ꯎꯝ ꯀꯃꯅꯤ ꯣꯖꯤꯗꯔꯣ
ꯎꯝ ꯣꯜ ꯌꯦꯅꯤꯗ꯭ꯔꯦꯗ ꯕꯣꯟꯁꯦ ꯌꯦꯡꯅꯤꯡꯗ꯭ꯔꯦ ꯇꯨꯝꯅꯤꯡꯕ ꯑꯃ ꯌꯥꯎꯁꯜꯂꯛꯑꯕꯅꯤ ꯇꯧꯔꯤꯁꯦ
ꯎꯝ
ꯈ ꯊꯦꯡꯅ ꯕꯣꯠ ꯌꯦꯡꯉꯒ ꯇꯜꯂꯤ
ꯑ
ꯅꯪꯗꯤ ꯀꯩ ꯀꯩ ꯇꯧꯕꯤꯗꯣꯏꯅꯣ ꯅꯨꯡꯗꯥꯡꯁꯦ
ꯉꯍꯥꯛ ꯁꯤꯃꯥ ꯑꯃ ꯌꯦꯡꯉꯅꯤ ꯉꯍꯥꯛ ꯕꯣꯜ ꯌꯦꯡꯁꯤꯗꯅ ꯈꯜꯂꯤ ꯌꯦꯡꯗꯔ ꯌꯦꯡꯉꯣꯏ ꯑꯗꯨꯔ ꯈꯟꯗꯦ ꯑꯗꯨ ꯅꯨꯡꯉꯥꯏ
ꯑꯩꯣꯏ ꯃꯇꯝꯗꯨ ꯊꯦꯡꯖꯤꯜꯂꯑꯦ ꯑꯩꯈꯣꯏꯅꯤ ꯋꯥꯔꯤ ꯁꯥꯟꯅꯛꯏꯁꯦ ꯄꯨꯡ ꯀꯌꯥꯒ ꯁꯨꯔꯒꯦ ꯇꯧꯔꯤꯁꯤꯕꯣ
ꯑꯗ ꯀꯩꯅꯣꯝꯒꯤ ꯑꯣꯏꯗ
ꯎꯝ ꯎꯝ ꯀꯨꯏꯕꯨꯗꯤ ꯀꯨꯏꯔꯗꯗꯤ ꯊꯦꯡꯖꯤꯜꯂꯛꯑꯅꯤꯅ ꯇꯣꯃꯤꯉꯕꯨ ꯏꯁꯇꯦꯖ ꯌꯧꯔꯛꯄꯁꯦꯀꯣ
ꯍꯅꯦ ꯊ ꯄꯔꯣ ꯄꯣꯊꯥꯔꯣ ꯍꯌꯦꯡ ꯒ꯭ꯌꯥꯟ ꯇꯥꯅ ꯊꯦꯡꯅꯔꯁꯤ
ꯎꯝ ꯅꯪꯥꯏꯗ ꯍꯣꯏ ꯍꯣꯏ ꯍꯣꯏ ꯍꯌꯦꯡ ꯑꯩ ꯇꯧꯔꯛꯑꯒꯦ ꯀꯣꯜꯗꯣ
ꯎ ꯎꯝ